ꯍꯜꯂꯣ ꯇꯥꯕ꯭ꯔꯣ
ꯇꯥꯏꯌꯦ ꯇꯥꯏꯌꯦ
ꯑꯣ ꯀꯥꯏꯗꯧꯔꯤꯕ
ꯀꯩꯁꯨ ꯇꯧꯗꯦꯗ ꯃꯩ ꯃꯨꯠꯈ꯭ꯔꯦ ꯑꯗꯨꯒꯤ ꯍꯤꯞꯄꯝꯃꯤꯅꯤ
ꯑꯣ ꯑꯗꯨꯗꯤ ꯅꯪꯗꯤ ꯃꯩ ꯀꯌꯥꯝ ꯌꯥꯎꯔꯤꯒꯦ
ꯈꯔ ꯌꯥꯎꯔꯤ ꯑꯗꯨꯝ ꯌꯥꯅꯤ ꯁꯥꯟꯅꯕ ꯆꯥꯛꯆꯥꯥꯔꯕꯣ ꯀꯩꯗꯧꯔꯝꯃꯤꯅꯣ
ꯆꯥꯛ ꯆꯥꯗ꯭ꯔꯤ ꯑꯩꯈꯣꯏ ꯏꯆꯦ ꯄꯩꯈꯥ ꯆꯠꯈꯤꯌꯦ ꯑꯗꯨ ꯄꯩꯈꯥ ꯍꯜꯂꯛꯑꯒ ꯆꯥꯃꯤꯟꯅꯔꯒꯦꯅ ꯑꯩꯈꯣꯏꯁꯦ ꯍꯜꯂꯛꯄ ꯉꯥꯏꯔꯤ ꯀꯩꯝꯇ ꯇꯧꯗꯕꯤ ꯉꯁꯥꯏꯈꯩꯅ ꯑꯩ ꯐꯤ ꯀꯀꯩ ꯂꯣꯏꯁꯜꯂꯦ ꯐꯤ ꯀꯩꯀꯩ ꯈꯣꯠꯆꯤꯟꯗꯅ ꯉꯔꯥꯡ ꯐꯤ ꯃꯌꯥꯝ ꯁꯨꯏꯌꯦ ꯇꯞ ꯇꯞꯇ ꯑꯀꯪꯕ ꯑꯃ ꯑꯀꯪꯕꯁꯤꯡꯗꯣ ꯄꯤꯛ ꯊꯅ ꯌꯥꯎꯔꯒ ꯂꯩꯕ ꯑꯗꯨꯁꯤꯡꯗꯣ ꯂꯣꯏꯅ ꯊꯨꯞꯄꯦ ꯑꯗꯨ ꯇꯨꯞꯆꯜꯂꯒ ꯆꯥꯏꯔꯤꯃꯦ ꯉꯔꯥꯡ ꯂꯣꯏꯁꯨ ꯁꯨꯔꯦ ꯑꯗꯨꯒ ꯆꯥꯏꯔꯤ ꯃꯌꯥꯝ ꯑꯣ ꯂꯣꯏꯁꯤꯜꯂꯦ ꯑꯗꯨꯒ ꯂꯣꯏꯁꯤꯜꯂꯒ ꯀꯣ ꯑꯃꯥꯡꯕꯅ ꯐ ꯑꯗꯣ ꯃꯆꯦꯠ ꯃꯆꯦꯠ ꯐꯦꯡ ꯉꯝꯃꯔꯣꯏꯅ ꯃꯅꯤꯡꯗ ꯄꯨꯊꯣꯛꯑ ꯊꯝꯃꯦ ꯑꯗꯒꯤ ꯅꯣꯝꯄꯥꯛ ꯐꯤꯗ ꯈꯔ ꯇꯤꯡꯁꯤꯜꯂꯦ ꯑꯩ ꯉꯁꯤ ꯁꯨꯕ ꯇꯜꯂꯦꯅ ꯍꯌꯦꯡ ꯁꯨꯔꯒꯦꯅ ꯊꯃꯦ ꯑꯥ ꯑꯗꯨꯒ ꯑꯩꯈꯣꯏꯁꯦ ꯍꯜꯂꯛꯄ ꯉꯥꯏ ꯑꯥ ꯑꯗꯨꯒ ꯑꯩꯈꯣꯏꯁꯦ ꯍꯜꯂꯛꯄ ꯉꯥꯏꯔꯤ ꯅꯪ ꯆꯛ ꯆꯥꯔꯕꯣ
ꯆꯔꯦꯗ
ꯀꯔꯤ ꯆꯥꯔꯕ
ꯑꯥ ꯌꯦꯟ ꯆꯥꯅꯤ ꯈꯤꯇꯪ ꯆꯥꯗꯤ ꯌꯥꯝ ꯆꯥꯗꯦ
ꯀꯩꯒꯤꯅꯪ ꯑꯁ ꯅꯁꯥꯟꯅꯎꯗꯣ ꯅꯌꯥꯡ ꯌꯥꯝ ꯀꯪꯉꯦ ꯑꯍꯥꯎ ꯑꯍꯥꯎꯕ ꯆꯥꯔꯒ ꯏꯁꯥ ꯐꯅ ꯊꯝꯃꯣ ꯍꯥꯏꯔꯒ
ꯌꯥꯝ ꯆꯥꯕ ꯌꯥꯗꯦ
ꯀꯩꯒꯤꯅꯣ ꯑꯦ ꯅꯤꯡꯉꯣ ꯅꯤꯡꯉꯜ ꯐꯤꯒꯤꯗꯣ ꯅꯤꯉꯣꯜ ꯐꯤꯒꯤꯗꯣ ꯌꯥꯝꯅ ꯑꯃ ꯐꯖ ꯐꯖꯕ ꯌꯥꯎꯋꯦ ꯃꯣꯏꯒꯤ ꯃꯣꯏꯒꯤ ꯍꯣꯡꯅ ꯊꯥꯗꯣꯛꯄꯗꯣ ꯈꯝꯕ꯭ꯔꯥ
ꯑꯥ
ꯑꯗꯨꯁꯨ ꯌꯥꯎꯋꯦ ꯇꯤ ꯀꯦ ꯀꯂꯦꯛꯁꯟ ꯑꯅ ꯑꯃ ꯂꯩꯕꯗꯣ ꯈꯪꯕ꯭ꯔꯥ
ꯎꯝ ꯎꯝ ꯎꯝ
ꯑꯗꯨꯗ ꯃꯥꯒꯤ ꯍꯣꯡꯅ ꯊꯥꯗꯣꯔꯛꯄ ꯊꯥꯗꯣꯔꯄꯗꯣ ꯌꯥꯝ ꯊꯤꯅ ꯃꯥ ꯑꯗꯨ ꯌꯥꯡꯈꯩ ꯆꯥꯝꯃ ꯌꯥꯡꯈꯩ ꯆꯥꯝꯃ ꯌꯥꯡꯈꯩ ꯆꯥꯝꯃ ꯌꯥꯡꯈꯩ ꯌꯥꯡꯈꯩ ꯆꯥꯝꯃ ꯇꯧꯔꯤꯗꯣ ꯑꯩ ꯌꯥꯝ ꯊꯤꯅ ꯍꯣꯡꯅ ꯊꯥꯗꯣꯛꯑꯦ ꯐꯖꯕꯁꯨ ꯑꯗꯨꯝ ꯌꯥꯎꯋꯦ ꯃꯥꯏꯗꯣ
ꯑꯥ
ꯀꯩ ꯀꯔꯤꯅꯣ ꯈꯪꯗꯦ ꯑꯗꯨ ꯌꯥꯝ ꯊꯥꯗꯣꯛꯏꯗꯣ
ꯏꯁꯇꯣꯛ ꯂꯣꯏꯁꯤꯜꯂꯛꯄꯒꯤꯅꯦ
ꯍꯥꯥ
ꯏꯁꯇꯣꯛꯇꯣ ꯑꯅꯧꯕ ꯂꯥꯛꯑꯝꯗꯥꯏꯒꯤ ꯃꯣꯏ ꯍꯥꯟꯅ ꯑꯔꯤꯕꯁꯤꯡꯗꯨ ꯌꯣꯟꯊꯣꯛꯅꯤꯡꯕꯩꯅꯦꯕ
ꯑꯣ ꯃꯄꯣ ꯂꯥꯡꯉꯣꯜꯗ ꯅꯪ ꯆꯠꯂꯨꯔꯕ
ꯆꯂꯣꯔꯦ ꯑꯁ ꯃꯣꯏ ꯊꯥꯒꯠꯂꯛꯄꯗꯗꯤ ꯐꯖꯕꯩ ꯋꯥꯅꯦ ꯆꯪꯉꯛ ꯃꯐꯝꯗꯨꯣ ꯌꯧꯔꯀꯥꯟꯗ ꯁꯦꯀꯦꯟ ꯍꯦꯟ ꯈꯟꯕꯩ ꯇꯥꯏꯞꯇ ꯇꯧ ꯂꯩꯔꯝꯃꯤ
ꯑꯣ ꯑꯩꯕꯨꯗꯤ ꯆꯠꯂꯨꯔꯦ ꯐꯖꯕ ꯌꯥꯎꯋꯦ ꯑꯩꯕꯨꯗꯤ ꯖꯤꯟꯁ ꯑꯃ ꯂꯩꯔꯛꯑꯦ ꯉꯥꯏꯍꯥꯟꯅ
ꯑꯝ
ꯍꯦꯟꯂꯨꯝꯒꯤꯗꯣ ꯃꯣꯏꯒꯤ ꯍꯦꯟꯂꯨꯝꯒꯤꯗꯣ ꯌꯥꯝ ꯆꯠꯅꯤꯡꯉꯦ ꯍꯥꯏꯕ
ꯄꯣꯛꯂꯥꯡꯃꯣꯒꯤ ꯂꯩꯕ꯭ꯔꯥꯁꯦ ꯍꯟꯅꯣ
ꯂꯩꯌꯦꯅ ꯈꯪꯗ꯭ꯔꯣ ꯃꯣꯏꯒꯤ ꯍꯦꯛ ꯃꯊꯛꯇ ꯃꯃꯥꯁꯤꯅ ꯍꯥꯟꯅꯅꯦ ꯐꯤꯁꯦ ꯇꯧꯕꯗꯒꯤ ꯃꯣꯏꯁꯨ ꯑꯗꯨ ꯍꯥꯡꯈꯤꯕꯅꯦꯒ ꯍꯥꯏꯕ ꯅꯦ ꯑꯗꯨ ꯈꯪꯗꯦ ꯑꯗꯨ ꯃꯣꯏ ꯐꯦꯟꯂꯨꯝꯒꯤꯁꯨ ꯌꯥꯝ ꯐꯖꯕꯅꯦ ꯑꯗꯨꯝ ꯀꯩꯒꯤꯁꯨ ꯐꯖꯩ ꯗ ꯑꯇꯣꯞꯄ ꯀꯦꯖꯋꯦꯜ ꯀꯩꯀꯥꯒꯤꯁꯨ ꯐꯖ ꯐꯖꯕ ꯌꯥꯎꯋꯦ ꯑꯗꯣ ꯍꯦꯟꯂꯨꯝꯒꯤ ꯐꯤꯁꯤꯡꯁꯦ ꯃꯤ ꯑꯇꯣꯞꯄꯒ ꯈꯦꯠꯅꯕ꯭ꯔꯥ ꯈ ꯃꯣꯏꯒꯤ ꯑꯩꯈꯣꯏ ꯃꯥꯗꯤ ꯌꯣꯟꯕꯒꯤ ꯃꯣꯏꯗꯒꯤ ꯑꯗꯨꯝ ꯂꯧꯋꯦꯕ
ꯍꯥꯥ
ꯑꯗꯨꯅ ꯐꯤꯁꯤꯡꯗꯨꯣ ꯌꯥꯝ ꯐꯖꯩꯌꯦ ꯃꯣꯏꯒꯤ ꯐꯤꯁꯤꯡꯗꯣ
ꯎꯝ
ꯐꯖꯕꯒꯤ ꯐꯖꯕ ꯉꯥꯛꯇ ꯄꯥꯝꯃꯦ ꯑꯗꯨꯒ ꯀꯔꯤꯅꯣ ꯑꯃꯁꯨ ꯁꯣꯁꯦꯜ ꯃꯦꯗꯤꯌꯥꯗ ꯑꯃꯁꯨ ꯊꯦꯡꯅꯩꯑꯌꯦꯕ ꯔꯥꯅꯤ ꯃꯅꯥꯎꯁꯦ ꯑꯍꯣꯡ ꯑꯍꯣꯡꯕ ꯑꯍꯣꯡ ꯑꯍꯣꯡꯕ ꯑꯁ ꯌꯥꯝ ꯄꯥꯝꯃꯦ ꯑꯗꯨꯒ ꯀꯂꯔꯒꯨꯝꯕ ꯀꯂꯔꯒꯨꯝꯕ ꯁꯪꯖꯟꯕ ꯌꯥꯕ꯫
ꯑꯥ꯫
ꯑꯃꯦꯗꯣ ꯑꯁ꯫ ꯑꯋꯥꯠꯄ ꯈꯛꯇ ꯉꯥꯏꯔꯤ ꯑꯋꯥꯠꯄꯁꯦ ꯂꯩꯔꯀꯥꯟꯗꯅꯦ ꯑꯁ ꯂꯣꯏꯅ ꯂꯩꯁꯟꯅꯤꯡꯉꯦ ꯀꯥꯡꯗꯨ ꯌꯥꯝ ꯆꯤꯛ ꯑꯦ ꯑꯩꯈꯣꯏꯗꯤ ꯃꯩ ꯂꯥꯛꯑꯦ ꯑꯩ ꯀꯥꯡꯅꯁꯨ ꯌꯣꯝꯃꯦ ꯉꯥꯏꯍꯥꯛꯇꯪ ꯃꯩꯒ ꯃꯨꯠꯂꯨꯕꯗ ꯇꯃꯨ
ꯎꯝ
ꯀꯗꯧꯗꯣꯔꯤꯒꯦ
ꯍꯡ ꯃꯩ ꯂꯥꯛꯄ ꯉꯥꯏꯔꯤꯅꯤꯅꯦ
ꯀꯩꯒꯤꯅꯣ ꯅꯣꯏ ꯃꯩ ꯃꯨꯠꯂꯤꯁꯤꯅ
ꯈꯪꯉ ꯄꯨꯡ ꯃꯔꯤꯗ ꯂꯥꯛꯀꯅꯤ ꯍꯥꯏꯌꯦ ꯈꯕꯔꯗꯁꯨ ꯍꯥꯞꯈꯤꯌꯦ ꯄꯨꯡ ꯃꯔꯤꯗ ꯂꯥꯛꯀꯅꯤꯅ
ꯑꯣ ꯑꯗꯨꯗꯤ ꯃꯣꯏ ꯁꯦꯝꯕꯒꯤ ꯅꯣꯏꯒꯤ ꯂꯣꯁꯤꯗꯤꯡ ꯊꯝꯕ ꯑꯣꯏꯔꯝꯃꯅꯤ ꯍꯧꯖꯤꯛꯀꯥꯟ ꯍꯥꯏꯗꯤ ꯌꯥꯝ ꯁꯣꯡꯉꯤꯗꯅ
ꯎꯝ
ꯎꯝ ꯈꯔ ꯍꯥꯏꯗꯤ ꯑꯁꯪ ꯑꯃꯥꯟ ꯄꯥꯟꯕ ꯃꯇꯝꯗꯣ ꯑꯣꯏꯣꯏꯕꯤꯕꯒꯤ ꯁꯣꯡꯕꯒꯤ ꯃꯣꯏꯅ ꯁꯦꯡꯇꯣꯛ ꯈꯣꯠꯇꯣꯛꯄꯒꯤ ꯑꯣꯏꯔꯝꯃꯅꯤ ꯑꯗꯨꯗꯤ
ꯀꯨꯏꯔꯦ ꯃꯨꯠꯂꯤꯁꯦ ꯑꯌꯨꯛꯇ ꯑꯩꯗꯤ ꯐꯣꯟꯁꯨ ꯆꯥꯔꯖ ꯇꯧꯍꯧꯗ꯭ꯔꯦꯕ
ꯀꯩꯒꯤ꯫
ꯇꯨꯝ ꯍꯧꯒꯜꯂ ꯃꯩꯗꯣ ꯑꯗꯨꯝ ꯃꯨꯠ ꯎ ꯑꯗꯨꯝ ꯃꯨꯠꯀꯟꯗꯕꯅꯤꯅ ꯀꯅꯥ ꯈꯪꯉꯤ ꯃꯩ ꯃꯨꯠꯈꯤꯅꯤꯗꯤ꯫
ꯍꯣꯏ ꯑꯗꯨꯕꯨꯗꯤ ꯚꯥꯞꯄꯨꯗꯤ ꯑꯣꯏꯗꯕꯅꯦ ꯃꯩꯗꯣ ꯃꯨꯠꯀꯟꯗꯕꯅꯤꯅ꯫
ꯎꯝ꯫
ꯃꯩ ꯌꯥꯝ ꯃꯨꯠꯄ ꯑꯣꯏꯔꯗꯤ ꯐꯕ꯫
ꯎꯝ꯫
ꯑꯗꯣ ꯑꯈꯣꯏ ꯉꯍꯥꯟꯈꯩꯒꯤ ꯑ ꯑꯁ ꯑꯦꯝ ꯌꯨꯒ ꯆꯠꯅꯤꯡꯗꯕꯗꯣ ꯍꯧꯖꯤꯛꯇ ꯌꯨꯝꯗ ꯁꯨꯝ ꯂꯩꯔꯀꯥꯟꯗ ꯑꯦꯝ ꯌꯨ ꯆꯠꯅꯤꯡꯉꯛꯑꯦ ꯀꯣꯂꯦꯖꯀ ꯀꯥꯅꯤꯡꯉꯛꯑꯦ ꯂꯥꯏꯔꯤꯛꯀ ꯇꯝ ꯅꯤꯡꯉꯦ ꯉꯍꯥꯡꯒꯩꯅ ꯂꯥꯏꯔꯤꯛ ꯇꯝꯕ ꯌꯥꯝ ꯇꯜꯂꯒ꯫
ꯎꯝ ꯆꯠꯄ ꯌꯥꯝ ꯇꯟꯕ ꯅꯍꯥꯟꯒꯩꯅ꯫
ꯍꯧꯖꯤꯛꯅ ꯌꯥꯝ ꯆꯠꯆꯠꯅꯤꯡꯉꯛꯄꯗꯣ꯫
ꯎꯝ꯫
ꯗꯨꯅꯤ꯫ ꯑꯩꯅ ꯍꯧꯖꯤꯛ ꯑ ꯑꯈꯣꯏ ꯌꯨꯇ꯭ꯕꯇ ꯑ ꯃꯅꯥ ꯃꯁꯤꯡ ꯁꯦꯝꯕ ꯑꯩꯈꯣꯏꯒꯤ ꯁꯤꯡꯒꯤ ꯑꯆꯥꯔ ꯁꯦꯝꯕꯒꯤ ꯑꯃ ꯌꯦꯡꯕ꯫
ꯑꯥ꯫
ꯑꯗꫭ ꯑꯁ ꯌꯥꯝ ꯍꯩꯅ ꯁꯦꯝꯃꯦ ꯁꯤꯡꯁꯦ ꯄꯥꯅ-ꯄꯥꯅ ꯂꯣꯏꯅ ꯁꯣꯏꯗꯣꯛꯑꯦ ꯑꯗꯨꯒ
ꯎꯝ꯫
ꯀꯣꯛꯁꯤꯅ ꯆꯥꯛ ꯆꯛ ꯆꯛ ꯆꯛꯀ ꯊꯤꯜꯂꯒ ꯅꯨꯡꯁꯥꯗꯒ ꯅꯥꯟꯅ ꯐꯧꯗꯣꯛ ꯑꯗꯨꯒ ꯌꯥꯝ ꯍꯥꯎꯗꯧ ꯃꯥꯜꯂꯦ ꯃꯣꯏ ꯈꯨꯠꯁꯦꯝꯁꯦ꯫
ꯎꯝ ꯍꯥꯎꯅꯤꯌꯦ꯫ ꯁꯤꯡꯒꯤꯗꯤ ꯀꯩꯅꯣꯁꯨ ꯁꯤꯡꯒꯤ ꯂꯣꯛ ꯊꯨꯡꯕꯗ ꯆꯥꯅꯕ ꯀꯩꯁꯨ ꯁꯦꯝꯕꯅꯤ ꯁꯤꯡꯒꯤ ꯒꯤꯗꯤ ꯃꯣꯏ
ꯍꯣꯏ-ꯍꯣꯏ ꯐꯩꯒ ꯍꯥꯏ ꯊꯥꯏꯅ ꯑꯩꯈꯣꯏꯅ ꯍꯥꯏꯁ꯭ꯀꯨꯜ ꯇꯝꯃꯤꯉꯩꯗ ꯑꯩꯈꯣꯏꯒꯤ ꯆꯅꯥꯁꯤꯗ ꯁꯤꯡꯒꯨꯝꯕ ꯍꯥꯞꯄꯒꯤ ꯇꯥꯏꯞ ꯗ ꯇꯧꯕꯔꯗꯤ ꯈꯪꯗꯦꯕ
ꯎꯝ꯫
ꯆꯅꯥꯁꯦ ꯑꯩꯈꯣꯏꯒꯤ ꯁꯥꯔꯤ ꯁꯥꯔꯤꯒ ꯇꯧꯔꯒ ꯌꯥꯝ ꯍꯥꯎꯋꯦ ꯊꯥꯏꯅ ꯂꯨꯄꯥ ꯇꯔꯥ ꯇꯔꯥ ꯄꯤꯔꯒ ꯑꯗꯨꯒꯤ ꯆꯅꯥꯗꯣ ꯍꯧꯖꯤꯛꯐꯥꯎ ꯊꯣꯛꯈꯤꯗ꯭ꯔꯦ ꯉꯍꯥꯟꯋꯥꯏꯗꯤ ꯌꯥꯝ ꯊꯨꯑꯦ ꯌꯥꯝꯗꯤ ꯍꯥꯟꯗꯦ ꯆꯅꯥꯁꯦ ꯃꯅꯝꯒ ꯌꯥꯝ ꯅꯨꯡꯁꯤ꯫ ꯀꯤꯔꯒ ꯍꯥꯎꯕꯅꯦ ꯀ꯭ꯂꯥꯁꯔꯨꯝꯗꯒ ꯍꯨꯔꯥꯟ-ꯍꯨꯔꯥꯟ ꯆꯥꯕꯗꫬ꯫
ꯎꯝ꯫
ꯑꯗꯨꯒ ꯅꯣꯡꯃ ꯑꯁꯤꯅ ꯍꯥꯏꯌꯔ ꯁꯦꯀꯦꯟꯗꯔꯤꯗꯅꯤꯗ꯫ ꯑꯩꯈꯣꯏꯅ ꯑꯆꯥꯄꯣꯠꯁꯦ ꯍꯨꯝꯃꯒ ꯆꯥꯔꯤꯀꯥꯟꯗ ꯏꯃꯥꯟꯅꯕꯤ ꯑꯃꯒ ꯇꯤꯐꯤꯟꯁꯦ ꯒꯣꯔꯣꯡ-ꯒꯣꯔꯣꯡ ꯈꯣꯡꯒ꯭ꯔꯣꯡꯅ ꯃꯈꯥꯗ ꯇꯥꯊꯣꯛꯈ꯭ꯔꯕ꯫
ꯎꯝ꯫
ꯑꯆꯥꯄꯣꯠꯁꯦ ꯍꯨꯝꯃ ꯆꯥꯕ ꯀꯥꯟꯗ ꯃꯈꯥ ꯇꯥꯊꯣꯛꯈꯤꯕꯗꯒꯤ ꯑꯣꯖꯥꯁꯤꯅ ꯏꯕꯥꯅꯤꯁꯦ ꯂꯦꯞꯍꯜꯂꯕ꯫ ꯑꯇꯣꯞꯄꯒꯤ ꯅꯠꯇꯕꯅꯤꯅ ꯆꯥꯔꯨꯕꯒꯤꯅ ꯏꯛꯁꯨ ꯏꯀꯥꯏꯕ ꯇꯧꯔꯤꯁꯦ ꯃꯦꯝ ꯖꯤꯅ ꯅꯄꯥꯅꯤ ꯅꯕꯥꯅꯤ ꯌꯨꯝꯗ ꯆꯥꯔꯛꯇ꯭ꯔꯕꯣꯅ ꯍꯥꯏꯌꯦ꯫ ꯑꯩꯈꯣꯏꯁꯦ ꯀꯩꯝ ꯍꯥꯏꯗꯕꯤ ꯑꯗꯨꯝ ꯐꯝꯃꯦ ꯑꯗꯨꯒ ꯃꯦꯝ ꯅꯤꯅ ꯉꯥꯡꯑꯒ ꯑꯗꯨꯃꯥꯏꯅ ꯇꯧꯔꯒ ꯐꯝꯃꯦ꯫
ꯅ ꯊꯥꯏꯅ ꯇꯤꯐꯤꯟꯥ ꯇꯤꯐꯤꯟ ꯍꯨꯔꯥꯜꯂꯒ ꯆꯥꯕꯩ ꯀ꯭ꯂꯥꯁꯇꯩꯒ ꯇꯥꯟꯊꯣꯛꯏꯗ
ꯎꯝ ꯇꯤꯐꯤꯟ ꯑꯗꯨ ꯅꯣꯏꯒꯤꯗꯤ ꯅꯣꯏꯒꯤꯗꯤ ꯑ ꯇꯤꯐꯤꯟ ꯃꯇꯝ ꯍꯣꯏ ꯑꯩꯈꯣꯏꯅ ꯍꯥꯏ ꯁ꯭ꯀꯨꯜ ꯀꯥꯔꯤꯉꯩꯗꯗꯤ ꯇꯤꯐꯤꯟ ꯃꯇꯝ ꯄꯤꯗꯅ
ꯎꯝ
ꯑꯗꯨꯒ ꯍꯥꯏꯌꯔ ꯁꯦꯀꯦꯟꯗꯔꯤꯒꯨꯝꯕꯗꯗꯤ ꯇꯤꯐꯤꯟ ꯃꯇꯝꯗꯣ ꯄꯤꯗꯦꯕ
ꯎꯝ
ꯑꯗꯨ ꯅꯣꯏꯗꯤ ꯁꯣꯔꯣꯛ ꯃꯌꯥꯅꯤꯅ ꯅꯨꯡꯕꯨꯗꯤ ꯌꯥꯝ ꯅꯨꯡꯉꯥꯏꯔꯝꯅꯦ
ꯀꯃꯥꯏꯅ
ꯅꯣꯏꯗꯤ ꯁ꯭ꯀꯨꯜꯗꯣ ꯍꯦꯛ ꯁꯣꯔꯣꯛ ꯃꯌꯥꯅꯤꯅ ꯅꯨꯡꯉꯥꯏꯗꯅ ꯅꯪꯒꯤꯗꯤ ꯅꯛꯄ ꯅꯛꯑꯦ
ꯍ ꯑꯦ
ꯀꯪꯂꯪꯂꯥꯞ ꯂꯥꯞꯄ ꯑꯣꯏꯗꯦꯕ
ꯍꯣꯏꯗꯤ
ꯑꯁ ꯑꯗꯣ ꯑꯩꯈꯣꯏꯅꯥ ꯑꯥ ꯑꯥ ꯑꯁꯣꯝꯝ ꯃꯄꯥꯥꯟꯂꯝꯗꯒ ꯂꯥꯏꯔꯤꯛ ꯇꯝꯃꯤꯉꯩꯗꯗꯤ ꯈꯪꯗꯦ ꯑꯗꯨ ꯑꯗꯨꯒꯕꯨꯗꯤ ꯈꯦꯠꯅꯩ ꯑꯗꯨꯗꯅꯕꯨ ꯍꯦꯟꯅ ꯅꯨꯡꯉꯥꯏ ꯍꯧꯖꯤꯛꯇ ꯑꯃꯨꯛ ꯂꯩꯅꯤꯡꯉꯦ ꯉꯍꯥꯟꯋꯥꯏꯅ ꯑꯁ ꯆꯪꯅꯤ ꯈꯟꯕꯗ ꯀꯞꯄꯗꯣ
ꯌꯨꯝ ꯊꯣꯛꯅꯤꯡꯕ ꯑꯗꯒꯤ ꯌꯨꯝꯊ ꯊꯣꯛꯑꯝꯗꯥꯏꯗꯒꯤꯅ ꯅꯨꯡꯉꯥꯏꯕ
ꯎꯝ ꯑꯗꯨꯅꯦ ꯆꯪꯉꯝꯗꯥꯏꯗ ꯑꯃꯨꯛ ꯀꯞꯄ ꯑꯁ ꯑꯩꯕꯨ ꯀꯔꯝ ꯀꯥꯟꯅꯗ ꯗ ꯂꯣꯏꯗꯣꯏꯅꯣ ꯇꯝꯕꯁꯤꯕꯣ ꯆꯠꯅꯤꯡꯉꯦ ꯆꯠꯅꯤꯡꯉꯦ ꯆꯠꯅꯤꯡꯉꯦꯅ ꯇꯧꯕꯗꯣ ꯑꯗꯣ ꯍꯧꯖꯤꯛꯅ ꯑꯗꯨꯏ ꯃꯐꯝꯗꯨꯗ ꯀꯔꯝꯕ ꯅꯨꯃꯤꯠ ꯊꯥ ꯆꯠꯇꯣꯏꯅꯣ ꯆꯠ ꯆꯠꯅꯤꯡꯉꯦ ꯆꯠꯅꯤꯡꯉꯦ ꯋꯥꯔꯦ ꯑꯁ ꯊꯥꯏꯅ ꯇꯨꯝꯁꯤꯠ ꯐꯥꯗꯕꯒꯤ ꯑꯁ ꯑꯩꯈꯣꯏꯅꯒ ꯁꯥꯖꯦꯜ ꯇꯧꯕ ꯆꯠꯄ ꯀꯥꯟꯗ ꯇꯨꯝꯁꯤꯠ ꯐꯥꯗꯕꯒꯤ ꯍꯜꯂꯛꯑꯒ ꯕ꯭ꯔꯁꯀ ꯇꯧꯗꯕꯤꯅꯤꯃꯣ ꯆꯠꯂꯤꯁꯦ ꯑꯗꯨꯒ ꯍꯜꯂꯛꯑꯒꯅꯦ ꯑꯃꯨꯛ ꯐꯤꯔꯣꯟꯁꯦ ꯁꯦꯠꯆꯜꯂꯅꯤ ꯐꯩꯖꯨꯞꯁꯦ ꯆꯤꯡꯈꯠꯂꯒ ꯇꯨꯝꯃꯅꯤ ꯕꯥꯠꯔꯨꯝ ꯉꯥꯏꯕꯒꯤ ꯑꯩꯒꯤ ꯕꯥꯠꯔꯨꯝꯗꯣ ꯂꯥꯛ ꯥꯁꯇ ꯇꯧꯔꯗꯤ ꯇꯨꯝꯃꯤꯀꯥꯟꯗꯒ ꯕꯥꯠꯔꯨꯝꯁꯦ ꯃꯤꯅ ꯂꯨꯔꯝꯕꯅ ꯀꯣꯡꯒꯥꯏꯅꯦ
ꯑꯣ
ꯅꯣꯏꯗꯤ ꯇꯧꯔꯛꯇꯕ꯭ꯔꯥ ꯈꯪꯗꯦ ꯑꯩꯈꯣꯏꯗꯤ ꯇꯧꯔꯛꯑꯦ ꯃꯤ ꯌꯥꯝ
ꯑꯩꯈꯣꯏꯒꯤ ꯑꯍꯥꯟꯕꯗꯅ ꯐꯥꯔꯁ ꯌꯌꯥꯔꯗꯗꯤ ꯀꯩꯅꯣꯗ ꯇꯧꯋꯕꯀꯣ ꯀꯃꯟ ꯕꯥꯊꯔꯨꯝ ꯑꯣꯏꯌꯦꯕꯀꯣ
ꯑꯥ
ꯑꯩꯈꯣꯏꯒꯤꯗꯣ ꯑꯗꯨꯒ ꯀꯩꯅꯣ ꯊꯥꯔꯠ ꯏꯌꯥꯔꯗꯒꯤꯗꯤ ꯑꯩꯈꯣꯏ ꯔꯨꯝ ꯆꯦꯟꯖ ꯑꯃꯨꯛ ꯇꯧꯅꯕꯒꯤ ꯔꯨꯝꯗꯣ ꯃꯤ ꯑꯄꯥꯝ ꯑꯄꯥ ꯑꯃ ꯈꯜꯂꯒ ꯂꯩꯅꯕꯩꯗꯩꯗꯤ ꯔꯨꯝꯗ ꯑꯦꯇꯦꯁ ꯇꯧꯋꯦꯕ ꯕꯥꯠꯔꯨꯝꯗꯣ
ꯎꯝ ꯑꯣ ꯑꯩꯈꯣꯏꯗꯤ ꯀꯃꯜ ꯂꯣꯏ ꯑꯣꯏꯔ ꯑꯩꯈꯣꯏꯗꯤ ꯆꯍꯤꯒꯤ ꯔꯨꯝ ꯁꯤꯜꯂꯦ ꯀꯩꯗ ꯈꯛꯇꯅꯤ ꯑꯩꯈꯣꯏꯅ ꯐꯥꯏꯅꯦꯜ ꯌꯥꯔꯗ ꯏꯟꯇꯔꯟ ꯇꯧꯕꯩꯀꯥꯟꯗꯣ ꯑꯗꯨꯗ ꯈꯛ ꯈꯛꯇꯅꯤ ꯑꯩꯈꯣꯏꯅ ꯔꯨꯝꯁꯦ ꯀꯩꯗꯧꯔꯤꯁꯦ ꯔꯨꯝꯗ ꯑꯦꯇꯦꯁ ꯇꯧꯔꯒ ꯃꯤ ꯃꯔꯤ ꯃꯔꯤ ꯂꯩꯔꯛꯑꯦꯕ ꯑꯗꯨꯁꯨ ꯑꯗꯨꯝ ꯅꯨꯡꯉꯥꯏꯅꯦ ꯉꯟꯗ ꯇꯥꯔꯗꯤ ꯍꯥꯏꯗꯤ ꯈꯔ ꯑꯩꯈꯣꯏꯗꯤ ꯈꯔ ꯑꯣ ꯑꯩꯈꯣꯏꯗꯤ ꯈꯔ ꯖꯨꯠ ꯑ ꯑꯩꯈꯣꯏꯗꯣ ꯃꯔꯤꯔꯣ ꯑꯍꯨꯝꯂꯣ ꯈꯂꯤꯗꯥꯅꯦ ꯑ ꯑꯩꯈꯣꯏꯁꯨ ꯑꯍꯨꯝ ꯅꯠꯇꯦ ꯑꯩꯈꯣꯏꯅ ꯃꯔꯤ ꯊꯣꯡꯖꯤꯟꯗ ꯃꯥꯗꯤ ꯑ ꯑ ꯑꯗꯨꯃꯥꯏꯅ ꯇꯧꯋꯦ ꯑꯁ ꯑꯗꯨꯁꯨ ꯌꯥꯝꯅ ꯅꯨꯡꯉꯥꯏꯇꯕꯅꯦ ꯍꯣꯏ ꯑꯗꯨꯗꯤ ꯅꯪꯁꯨ ꯇꯧꯒꯗꯕ ꯇꯧꯊꯣꯛꯑꯣ ꯑꯥ ꯀꯣ
ꯑꯣ ꯍꯣ ꯍꯣ ꯍꯣꯏ
ꯊꯃꯦ ꯇ